ꯍꯂꯣ
ꯇꯥꯏꯌꯦ
ꯁꯥꯔ ꯀꯃꯥꯏ ꯀꯃꯥꯏꯅ ꯇꯧꯔꯤꯒꯦ ꯅꯨꯡꯉꯥꯏꯔꯤꯕꯣ
ꯅꯨꯡꯉꯥꯏꯔꯤ
ꯑꯣ ꯑꯁ ꯑꯩꯗꯤ ꯁꯥꯔ ꯅꯝꯕꯔꯁꯦ ꯊꯤꯕꯗ ꯅꯍꯥꯟ ꯀꯩꯀ ꯋꯥꯕꯗꯅ ꯏꯆꯤꯟ ꯍꯆꯤꯟꯅ ꯏꯃꯥꯟꯅꯕ ꯚꯦꯚꯦꯛꯁꯇꯣ ꯑꯗꯨ ꯃꯑꯣꯣꯟꯗꯒꯤ ꯍꯦꯟꯅ ꯂꯧꯔꯛꯑꯦ ꯀꯨꯏꯔꯦ ꯁꯥꯔꯅ ꯀ꯭ꯂꯥꯁ ꯇꯦꯟ ꯂꯣꯏꯗꯨ ꯂꯣꯏꯈꯤꯕꯗꯒꯤ ꯄꯥꯛꯅꯁꯨ ꯎꯅꯈꯤꯗ꯭ꯔꯦ ꯑꯗꯨ ꯅꯣꯡꯃ ꯆꯥꯛ ꯆꯔꯥ ꯑꯃ ꯆꯥꯖꯩ
ꯌꯥꯏꯑꯌꯦ ꯅꯈꯣꯏꯅ ꯍꯥꯏꯔꯛꯇꯦꯅ ꯑꯩ ꯈꯜꯂꯝꯃꯤꯅꯤ
ꯑꯣ ꯑꯗꯣ ꯉꯁꯤꯗꯤ ꯀꯔꯤ ꯏꯟꯁꯥꯡ ꯆꯥꯔꯒꯦ
ꯉꯁꯤꯗ ꯑꯂꯨ ꯁꯣꯞ ꯆꯥꯏꯌꯦ
ꯑꯂꯨꯁꯣꯛ
ꯎꯝ
ꯎ ꯁꯥꯔ ꯑꯥꯂꯨꯁꯨꯣꯛꯨꯞꯁꯦ ꯃꯈꯟ ꯃꯈꯟ ꯂꯩ ꯃꯥꯜꯅꯦ ꯍꯥꯏꯗꯤ ꯑ ꯇꯥꯎꯔꯒ ꯇꯧꯕꯗꯨꯗ ꯑꯂꯨꯁꯨ ꯑꯂꯨ ꯑꯥꯂꯨ ꯁ꯭ꯔꯣꯞ ꯍꯥꯏꯕ꯭ꯔꯥ ꯑꯥꯂꯨ ꯗ꯭ꯔꯣꯞ ꯍꯥꯏꯕ꯭ꯔꯥ ꯑꯗꯨꯃꯥꯏꯅ ꯍꯥꯏꯅꯗꯥ
ꯀꯅꯥꯒꯨꯝꯅ ꯑꯥꯂꯨꯗ꯭ꯔꯣꯞ ꯍꯥꯏꯅꯩ ꯑꯗꯨꯒ ꯉꯁꯥꯏꯒꯤ ꯃꯍꯤ ꯈꯤꯇꯪ ꯌꯥꯎꯔꯞ ꯇꯧꯕ ꯍꯥꯏꯕ ꯑꯃꯁꯨ ꯂꯩ ꯑꯗꯨꯅ ꯑꯃꯨꯛ ꯑꯥꯂꯨ ꯆꯣꯞ ꯍꯥꯏꯅꯩ ꯑꯗꯣ ꯑꯥꯂꯨ ꯆꯣꯞ ꯍꯥꯏꯕꯁꯨ ꯑꯗꯨꯝ ꯌꯥꯎꯏꯤ ꯑꯥꯂꯨ ꯆꯣꯞ ꯑꯗꯨꯝ ꯍꯥꯏꯕꯁꯨ ꯌꯥꯎꯅꯩ
ꯑꯣ ꯍꯣ
ꯃꯥꯅ ꯃꯥꯅ ꯁꯨꯝ ꯀꯧꯅꯕ ꯃꯤꯡꯒꯧ ꯁꯨꯝ ꯍꯥꯟꯅꯗꯒꯤ ꯁꯨꯝ ꯀꯧꯅꯕ ꯃꯤꯡꯒꯧꯗꯣ
ꯎꯝ
ꯑꯗꯨꯃꯥꯏꯅ ꯗꯨꯝ ꯀꯧꯕ ꯖꯥꯥꯠꯅ
ꯑꯗꯣ ꯍꯧꯖꯤꯛꯇꯤ ꯀꯩꯗꯧꯔꯝꯃꯤꯅꯣ
ꯍꯧꯖꯤꯛ ꯇꯨꯔꯦꯟꯗ ꯏꯟ ꯆꯤꯡꯉꯤ ꯉꯥ ꯂꯛꯄ꯭ꯔꯥ ꯍꯥꯏꯗꯅ ꯌꯦꯡ ꯉꯝꯕꯅꯤ
ꯑꯣ ꯀꯩꯀꯩ ꯉꯥꯛꯀꯗꯤ ꯐꯥꯒꯦ
ꯉꯥꯁꯤ ꯉꯔꯥꯡꯒ ꯍꯥꯏꯕ ꯐꯥꯕꯣꯡꯉꯥꯒ ꯍꯩꯕ ꯈꯥꯖꯤꯡꯒ ꯍꯥꯢꯕ ꯃꯣꯏꯗꯣ ꯐꯥꯏ ꯑꯗꯨ ꯌꯥꯝ ꯀꯟꯅ ꯐꯥꯕꯗꯨ ꯑꯣꯏꯗꯦ ꯅꯠꯇ꯭ꯔꯀꯤ ꯑꯩꯈꯣꯏ ꯇꯨꯔꯦꯟ ꯂꯩꯅꯤ ꯑꯃꯅꯤ ꯊꯥ ꯊꯝꯕꯅꯦꯕ
ꯎꯝ
ꯁꯨꯝ ꯁꯦꯝꯀꯠꯄꯠꯄ ꯍꯥꯏꯇꯥꯔꯗꯤ ꯂꯣꯏꯅ ꯁꯪꯉꯒ ꯁꯨꯝ ꯉꯥꯏꯔꯒ ꯐꯥꯔꯒ ꯇꯧꯕꯕ
ꯇꯨꯔꯦꯟꯒꯤ ꯉꯥꯁꯦ ꯇꯨꯔꯦꯟꯒꯤ ꯉꯥꯒꯅꯦ ꯑꯗꯒꯤ ꯄꯥꯠꯇ ꯂꯩꯕ ꯉꯥꯁꯤꯒ ꯀꯔꯝꯕꯅ ꯍꯥꯎꯒꯦ ꯑꯗꯒꯤ ꯃꯣꯏꯒꯤ ꯁꯨꯝ ꯐꯥꯔꯝꯗ ꯌꯣꯛꯄ ꯉꯥꯁꯦ ꯉꯥ ꯃꯁꯨꯝ ꯃꯈꯜ ꯑꯍꯨꯝ ꯊꯣꯛꯅ ꯍꯥꯏꯇꯥꯔꯦ ꯉꯥꯕꯨꯗꯤ ꯏꯁꯝ
ꯃꯌꯥꯝ ꯗꯩꯗꯤ ꯇꯨꯔꯦꯜ ꯉꯥꯅꯥ ꯏꯍꯦꯟ ꯍꯦꯟꯂꯦ
ꯑꯗꯒꯤ ꯁꯨꯝ ꯇꯨꯔꯦꯟ ꯁꯨꯝ ꯃꯍꯥꯎꯁꯦꯗꯤ ꯇꯨꯔꯦꯟ ꯉꯥꯅꯕꯨꯗꯤ ꯍꯦꯂꯦꯅꯕꯨꯗꯤ ꯍꯥꯏꯔꯦ ꯑꯗꯣ ꯇꯨꯔꯦꯟ ꯉꯥ ꯅꯠꯇꯕ ꯑꯗꯒꯤ ꯄꯥꯠꯇꯒꯤ ꯐꯥꯔꯛꯄ ꯉꯥꯁꯤꯒ ꯑꯩꯈꯣꯏꯒꯤ ꯔꯤꯡꯕꯜꯗ ꯇꯧꯔꯒ ꯁꯨꯃꯥꯏꯅ ꯐꯥꯔꯝꯗ ꯌꯣꯛꯏꯕ ꯉꯥꯁꯦ ꯑꯅꯤꯁꯤꯒꯤ ꯃꯍꯥꯎꯗꯤ ꯀꯃꯥꯏ ꯀꯃꯥꯏꯅꯗꯤ ꯇꯧꯕꯁꯦ
ꯇꯨꯔꯦꯜ ꯉꯥ ꯄꯥꯠꯀꯤ ꯉꯥ ꯁꯤꯡ ꯌꯨꯝ ꯆꯥꯕ ꯉꯥ ꯍꯥꯏꯕ ꯇꯥꯦꯣ ꯂꯣꯛꯈꯤꯕ ꯉꯥ ꯍꯥꯏꯇꯥꯔꯦꯀꯣ ꯑꯅꯤ ꯁꯦ ꯑꯗꯨꯝ ꯑꯍꯨꯝꯅꯦꯕ ꯂꯩꯥꯏꯁꯤ ꯇꯨꯔꯦꯟ ꯉꯥꯅ ꯍꯥꯎꯋꯤ ꯆꯤꯡꯖꯨꯝ ꯆꯥꯕ ꯆꯤꯡꯗꯒꯤ ꯆꯦꯟꯊꯔꯛꯄ ꯏꯁꯤꯡꯁꯦ ꯂꯧꯀꯤ ꯉꯗꯤ ꯍꯥꯎꯏ ꯀꯔꯤꯒꯤꯅꯣ ꯍꯥꯏ ꯀꯥꯟꯗ ꯑꯆꯦꯟꯕ ꯏꯁꯤꯡ ꯂꯩꯕ ꯉꯥꯁꯤꯅ ꯍꯦꯜꯂꯕ ꯍꯥꯎꯕꯁꯦ
ꯎꯝ
ꯇꯨꯔꯦꯟ ꯉꯥꯁꯤꯁꯨ ꯇꯨꯔꯦꯟꯁꯤ ꯑꯆꯦꯟꯕ ꯏꯁꯤꯡꯗꯅ ꯑꯗꯨꯝ ꯍꯥꯎꯕ ꯑꯗꯨꯒ ꯄꯥꯀꯤ ꯉꯥꯁꯤꯅ ꯉꯁꯥꯏꯒꯤ ꯑꯩꯈꯣꯏ ꯐꯨꯝꯗꯤ ꯅꯨꯡꯗꯤ ꯑꯗꯨꯒꯨꯝꯕ ꯆꯥꯕ ꯑꯣꯏꯕ ꯑꯗꯨꯒ ꯑꯗꯨꯅ ꯇꯨꯔꯦꯟ ꯑꯆꯦꯟꯕꯁꯨ ꯑꯣꯏꯗꯕ ꯑꯗꯨ ꯈꯛꯇ ꯅꯠꯇꯅ ꯉꯁꯥꯏꯒꯤ ꯃꯆꯤꯟꯖꯥꯛꯁꯨ ꯊꯥꯗꯔꯒꯅꯦ ꯉꯁꯥꯏ ꯆꯥꯎꯅꯕ ꯍꯥꯏꯇꯥꯔꯦꯀꯣ ꯆꯥꯎꯅꯕ ꯃꯆꯤꯟꯖꯥꯛ ꯑꯃ ꯍꯥꯔ ꯍꯥꯏꯇꯥꯔꯦ ꯁꯝꯅꯔꯀꯥꯟꯗ ꯃꯈꯣꯏꯒꯤ ꯉꯥꯁꯤꯡꯗꯨꯗꯤ ꯈꯔꯊꯨꯅ ꯆꯥꯎꯈꯠꯅ ꯒ꯭ꯔꯣꯠ ꯂꯩꯅꯕ ꯑꯩꯈꯣꯏ ꯌꯦꯟꯗ ꯍꯥꯏꯔꯒ ꯕꯣꯏꯂꯔ ꯃꯆꯥ ꯄꯤꯖꯩꯗꯅ ꯕꯣꯏꯂꯔꯒ ꯃꯩꯇꯩ ꯌꯦꯟ ꯑꯅꯤꯒꯤ ꯈꯦꯠꯅꯕꯁꯤ ꯑꯗꯨꯝ ꯃꯩꯇꯩ ꯌꯦꯟꯅ ꯍꯥꯎꯋꯦꯅ ꯍꯥꯏꯅꯩꯗꯅꯀꯣ ꯑꯗꯨꯃꯥꯏꯅ ꯇꯧꯗꯅ ꯄꯥꯠꯀꯤ ꯉꯥꯁꯤ ꯃꯆꯤꯟꯖꯥꯛ ꯄꯤꯖꯕꯁꯨ ꯄꯤꯖꯔꯦ ꯃꯗꯨ ꯈꯛꯇ ꯅꯠꯇꯅ ꯉꯁꯥꯏꯒꯤ ꯆꯦꯟꯗꯕ ꯏꯁꯤꯡ ꯑꯣꯏꯕ ꯄꯥꯠꯇ ꯂꯩꯕ ꯑꯗꯨꯃ ꯑꯣꯏꯕ ꯐꯨꯝꯗꯤꯒꯨꯝꯕ ꯂꯩꯅꯥꯡꯒꯨꯝꯕ ꯁꯥ ꯂꯩꯕꯅꯤꯅ ꯍꯥꯎꯕꯗꯤ ꯈꯔ ꯋꯥꯠꯄ
ꯑꯗꯨꯗꯤ ꯑꯗꯨꯝ ꯄꯥꯠꯀꯤ ꯉꯥꯒ ꯔꯤꯡꯕꯟꯒꯁꯦ ꯑꯗꯨꯝ ꯃꯍꯥꯎ ꯑꯗꯨꯝ ꯑꯃꯠꯇ ꯑꯣꯏꯔꯝꯒꯅꯤꯅꯦ
ꯔꯤꯡꯕꯟ ꯍꯥꯏꯁꯤ ꯃꯈꯜ ꯑꯃꯗ ꯄꯥꯠ ꯃꯈꯟ ꯃꯅꯦ ꯄꯥꯠꯇ ꯈꯥꯖꯤꯜꯂꯒ ꯂꯩꯕ ꯖꯒꯥꯗꯨ ꯔꯤꯡꯕꯟ ꯀꯧꯋꯦ
ꯑꯣ ꯑꯩꯗꯤ ꯁꯨꯝ ꯑ ꯐꯥꯝ ꯑꯣꯏꯅ ꯁꯨꯝ ꯇꯧꯔ ꯂꯩꯔꯤꯁꯦ
ꯑꯗꯨꯅꯦ ꯔꯤꯡꯕꯟ ꯍꯥꯏꯁꯦ ꯔꯤꯡꯕꯟ ꯍꯥꯏꯗꯤ ꯈꯖꯟꯕ ꯈꯖꯟꯕꯁꯦ ꯔꯤꯡꯕꯟ ꯀꯧꯑꯦ
ꯑꯣ
ꯔꯤꯡꯄꯟ ꯍꯥꯏꯕꯅꯦꯕ ꯁꯦꯡꯅ ꯍꯥꯏꯔꯗꯤ ꯕꯟꯁꯦ ꯑꯩꯈꯣꯏꯅ ꯑꯅꯧꯕ ꯂꯣꯟꯗ ꯁꯨꯝ ꯕꯟꯗ ꯇꯥꯕ ꯋꯥꯅꯦꯕ ꯑꯩꯈꯣꯏꯒꯤ ꯃꯣꯗ꯭ꯔꯟ ꯂꯦꯡꯒ꯭ꯋꯦꯖ ꯍꯥꯏꯇꯥꯔꯦꯀꯣ
ꯑ
ꯔꯤꯡꯕꯟ ꯍꯥꯏꯕꯅꯦ ꯔꯤꯡꯄꯟ ꯔꯤꯡꯄꯟ
ꯎꯝ
ꯁꯟꯕꯗꯣ
ꯑꯥ
ꯑꯗꯨꯅ ꯔꯤꯡꯄꯟ ꯍꯥꯏꯕ ꯌꯤꯡꯒꯤ ꯃꯑꯣꯡꯗ ꯇ ꯍ ꯈꯥꯎꯗ
ꯁ ꯑꯩꯗꯤ ꯀꯩ ꯇꯧꯕ ꯅꯦꯀꯣ ꯑꯣꯀꯦ ꯍꯧꯖꯤꯛꯀꯥꯟꯗꯤ ꯁꯥꯔ ꯑꯗꯨꯝ ꯁ꯭ꯀꯨꯜ ꯀꯩꯀꯥ ꯑꯗꯨꯝ ꯆꯠꯂꯤꯕꯣ ꯀꯃꯥꯏ ꯀꯃꯥꯏ ꯇꯧꯒ
ꯎꯝ ꯆꯠꯂꯤ ꯁ꯭ꯀꯨꯜ ꯆꯠꯂꯤ ꯑꯗꯨꯝ ꯑꯉꯥꯡ ꯇ꯭ꯨꯏꯁꯟꯁꯨ ꯑꯗꯨꯝ ꯍꯜꯂꯒ ꯇꯧꯏ
ꯑꯣ
ꯑꯗꯥꯏꯗꯒꯤ ꯍꯧꯋꯤ ꯑꯗꯣ ꯑꯗꯨꯒ ꯄꯨꯡ ꯃꯉꯥ ꯃꯈꯥꯏ ꯑꯗꯨꯋꯥꯏꯗ ꯂꯣꯏꯁꯤꯟꯕ
ꯎꯝ ꯑꯁ ꯑꯩꯈꯣꯏꯗꯤ ꯀꯣꯂꯦꯖ ꯆꯠꯄꯅꯤꯅ ꯑꯁ ꯃꯇꯝ ꯌꯥꯝ ꯋꯥꯏꯗ
ꯎꯝ ꯎꯝ ꯀꯥꯂꯦꯟ ꯅꯨꯡꯁꯥ ꯁꯥꯕꯅꯤꯅ ꯈꯔꯗꯤ ꯋꯥꯅꯤ ꯎꯦ
ꯎꯝ ꯑꯗꯒꯤ ꯆꯥꯛ ꯔꯦꯟ ꯔꯦꯟꯇꯒ ꯂꯩꯁꯜꯂꯦ ꯆꯥꯅꯤꯉꯥꯏ ꯑꯃꯨꯛ ꯊꯣꯡ ꯑꯗꯒꯤ ꯀꯣꯂꯦꯖ ꯀ꯭ꯂꯥꯁ ꯑꯃꯨꯛ ꯆꯠ ꯑ ꯌꯥꯝ ꯑꯋꯥꯕꯕꯨ ꯑꯣꯏꯔꯦ ꯅꯨꯡꯁꯥ ꯃꯔꯛꯁꯤꯗ
ꯑꯋꯥꯕ ꯀꯌꯥꯗꯣ ꯑꯩꯈꯣꯏ ꯈꯥꯡꯉꯒ ꯃꯥꯌꯣꯛꯅꯔꯒ ꯑꯩꯈꯣꯏ ꯊꯝ ꯄꯥꯟꯗꯝ ꯑꯃꯒ ꯂꯣꯏꯅꯅ ꯂꯥꯏꯔꯤꯛ ꯇꯝꯕꯗꯨꯅꯦꯕ ꯌꯥꯝ ꯗꯔꯀꯥꯔ ꯑꯣꯏ ꯑꯦ ꯑꯗꯨꯒꯨꯝꯕ ꯋꯥ ꯀꯌꯥꯗꯣ ꯈꯥꯡꯕ ꯇꯥ ꯁꯦꯡꯅ ꯂꯥꯏꯔꯤꯛ ꯇꯝꯕ ꯍꯥꯏꯁꯦ
ꯎꯝ
ꯇ ꯑꯩꯈꯣꯏ ꯋꯥꯈꯜ ꯂꯧꯁꯤꯡ ꯅꯣꯂꯦꯖ ꯋꯥꯈꯜ ꯂꯧꯁꯤꯡ ꯇꯥꯟꯕ ꯈꯛꯇꯪ ꯅꯠꯇꯅ ꯇꯁꯦꯡꯃꯒꯤ ꯃꯥꯒꯂ ꯂꯥꯁ ꯄꯥꯟꯗꯝꯗꯤ
ꯎꯝ
ꯄꯩꯁꯥ ꯇꯥꯕꯅꯦꯕ ꯁꯦꯡꯅ ꯍꯥꯏꯔꯗꯤ ꯈꯣꯏꯅ ꯍꯖꯤꯛ ꯇꯤꯡꯊꯣꯛꯑꯒ ꯍꯌꯦꯡ ꯑꯩꯈꯣꯏꯅ ꯊꯕꯛ ꯏꯪꯈꯥꯡꯃ ꯇꯧꯔꯒ ꯋꯥꯖꯦ ꯐꯪꯉꯣꯏ ꯆꯦꯟꯗꯨꯅ ꯑꯩꯈꯣꯏ ꯏꯃꯨꯡ ꯃꯅꯨꯡꯗ ꯈꯔ ꯏꯪꯅ ꯅꯨꯡꯏꯅ ꯈꯔ ꯂꯩꯅꯕꯒꯤ ꯋꯥꯈꯜ ꯃꯑꯣꯡꯗꯣ ꯑꯗꯨꯒꯤ ꯁꯤꯜꯂꯛꯄꯅꯦꯕ ꯂꯥꯏꯔꯤꯛ ꯇꯝꯕ ꯇꯝꯕ ꯍꯥꯏꯗꯤ ꯑꯩꯈꯣꯏꯅ
ꯑꯣ ꯑꯁ ꯈꯪꯗꯦꯗ ꯂꯥꯏꯔꯤꯛ ꯄꯥꯕꯗꯨꯅ ꯃꯔꯝ ꯋꯥꯔꯤꯕ ꯍꯧꯖꯤꯛꯀꯥꯟꯁꯦ ꯑꯁ ꯈꯪꯗꯦ ꯐꯥꯏꯅꯥꯟꯁꯤꯌꯦꯜꯒꯤ ꯄ꯭ꯔꯣꯕ꯭ꯂꯦꯝꯁꯨ ꯂꯩꯕꯅꯤꯅ ꯂꯥꯏꯔꯤꯛ ꯄꯥꯕꯕꯁꯤ ꯀꯣꯛꯇꯁꯨ ꯑꯝꯇ ꯆꯪꯉꯁꯨ ꯌꯥꯗꯦ ꯀ꯭ꯂꯥꯁꯄꯨꯗꯤ ꯅꯨꯡꯇꯤꯒꯤ ꯁꯨꯝ ꯆꯠꯄ ꯑꯗꯨ ꯆꯠ ꯇꯥꯔꯒꯁꯨ ꯌꯨꯝꯗꯁꯨ ꯄꯩꯁꯥ ꯄꯥꯛꯅꯁꯨ ꯍꯥꯏꯕ ꯉꯝꯗꯦ ꯑꯗꯒꯤ ꯑꯉꯥꯡ ꯇ꯭ꯏꯁꯟꯒꯨꯝꯕ ꯂꯧꯒꯦ ꯍꯥꯏꯇꯥꯔꯒꯁꯨ ꯍꯥꯏꯗꯤ ꯁ꯭ꯋꯥꯏꯗꯗꯤ ꯑꯃꯨꯛ ꯄꯥꯛꯅ ꯐꯪꯅꯗꯦꯕ ꯀꯣꯆꯤꯡ ꯁꯦꯟꯇꯔ ꯑꯌꯥꯝꯕꯗ ꯂꯣꯏꯅꯃꯛ ꯆꯠꯅꯕꯅꯤꯅ ꯌꯨꯝꯗꯨꯁꯨ ꯍꯥꯏꯕ ꯉꯝꯗ ꯑꯗꯨꯗ ꯋꯥꯈꯜꯁꯦ ꯈꯛ ꯁꯣꯏꯁ ꯌꯥꯝ ꯆꯠꯂꯤ ꯃꯁꯤꯁꯤꯁꯦ ꯀꯃꯥꯏꯅ ꯇꯧꯔꯒꯗꯤ ꯐꯒꯗꯒꯦ
ꯃꯁꯤ ꯑꯩꯈꯣꯏꯅ ꯑꯋꯥꯕ ꯀꯌꯥꯗ ꯁꯐꯔ ꯇꯧꯔꯀꯥꯟꯗ ꯈꯥꯡꯉꯀꯥꯟꯗ ꯑꯩꯈꯣꯏꯒꯤ ꯃꯤ ꯄꯊꯨꯡꯗꯣ
ꯎꯝ
ꯑꯗꯨꯗꯣ ꯑꯩꯈꯣꯏ ꯐꯪꯅꯕꯒꯤꯅ ꯍꯣꯠꯅꯕꯅꯤꯅ ꯑꯩꯈꯣꯏ ꯋꯥꯕꯗꯤ ꯊꯨꯗꯣꯛꯅ ꯊꯤꯕ ꯌꯥꯗ꯭ꯔꯦ ꯃꯔꯝꯗꯤ ꯑꯋꯥ ꯑꯩ ꯋꯥꯏꯅ ꯑꯩꯈꯣꯏ ꯏꯃꯨꯡ ꯃꯅꯨꯡ ꯄꯩꯁꯥ ꯄꯥꯏꯗꯦ ꯁꯦꯟ ꯊꯣꯛꯣꯛꯇꯦ ꯍꯥꯏꯗꯅ ꯑꯗ ꯑꯗꯣꯝꯁꯨ ꯎꯁꯜꯂꯒꯗꯤ ꯑꯗꯒꯤ ꯂꯥꯏꯔꯤꯛꯇꯣ ꯄꯨꯛꯅꯤꯡ ꯆꯪꯅ ꯑ ꯇꯝꯕꯗ ꯋꯥꯒꯅꯦꯕ ꯍꯥꯏꯗꯤ ꯂꯥꯏꯔꯤꯛ ꯇꯝꯕꯗꯣ ꯇꯜꯂꯛꯀꯅꯦ ꯅꯁꯥꯅ ꯇꯟꯖꯔꯛꯀꯅꯦꯕ ꯑꯗꯨꯝ ꯑꯗꯨꯅ ꯏꯃꯨꯡꯅ ꯑꯋꯥꯕꯗ ꯈꯪꯗꯕꯗꯤ ꯌꯥꯗꯦ ꯇꯧꯕꯇꯕꯨ ꯉꯁꯥꯏꯒꯤ ꯈꯪꯉꯦ ꯍꯥꯏꯗꯅ ꯉꯁꯥꯏꯒꯤ ꯏꯁꯥꯒꯤ ꯂꯥꯏꯔꯤ ꯏꯁꯥꯒꯤ ꯂꯥꯏꯔꯤꯛꯇꯨ ꯊꯥꯗꯣꯛꯑꯒ ꯍꯦꯛꯇ ꯑꯗꯣꯟꯗ ꯏꯃꯨꯡꯅ ꯑꯋꯥꯕꯗ ꯃꯇꯦꯡ ꯄꯥꯡꯅꯕ ꯍꯥꯏꯅ ꯆꯠꯈ꯭ꯔꯒꯗꯤ ꯃꯗꯨ ꯍꯦꯟꯅ ꯁꯣꯛꯂꯛꯀꯅꯦꯕ ꯍꯣꯏ ꯀꯅꯥꯒꯨꯝꯕ ꯈꯔꯅ ꯂꯥꯏꯔꯤꯛꯁꯨ ꯇꯝꯃꯤ ꯑꯗꯨꯒ ꯁꯦꯟꯁꯨ ꯇꯥꯜꯂꯤ ꯃꯗꯨꯁꯨ ꯀꯩꯁꯨ ꯀꯥꯏꯗꯦ ꯑꯗꯨ ꯉꯝꯅꯕꯗ ꯍꯣꯠꯅ ꯇꯥꯔꯦ ꯑꯅꯤꯃꯛ ꯂꯣꯏꯅꯕꯛ ꯇꯣ ꯉꯝꯅꯕ ꯍꯣꯠꯅ ꯇꯥꯏ ꯇꯧꯒꯦꯅ ꯈꯜꯂꯒꯗꯤ
ꯑꯣ ꯍꯣ ꯑꯗꯣ ꯍꯧꯖꯤꯛꯀꯥꯟꯖꯦ ꯑ ꯀꯃꯥꯏ ꯀꯃꯥꯏꯅ ꯇꯧꯔꯤꯒꯦ ꯁꯥꯔ ꯅꯨꯡꯉꯥꯏꯔꯤꯕꯣ ꯌꯨꯝꯗ ꯀꯩꯀꯩ ꯁꯨꯝ ꯍꯣꯠꯅꯤꯡꯉꯥꯏ ꯑꯉꯥꯡ ꯇꯨꯏꯁꯟ ꯁ꯭ꯀꯨꯜꯨꯝꯕꯕꯨꯗꯤ ꯇꯧꯕꯤꯕꯨꯗꯤ ꯍꯥꯏꯔꯤ ꯑꯗꯨꯅ ꯑꯇꯣꯞ ꯑꯇꯣꯞꯄ ꯑꯦꯁ ꯍꯤꯡꯒꯣꯜ ꯀꯩꯀꯥ ꯀꯣꯏꯕ ꯈꯣꯠꯄ ꯀꯥꯇꯤ ꯁꯥ ꯍꯣꯏꯒꯤ ꯂꯝꯁꯨ ꯈꯔ ꯆꯥꯎꯕꯅꯤꯅ ꯍꯤꯡꯒꯣꯜꯗꯨꯅ ꯀ ꯀꯃꯥꯏ ꯀꯃꯥꯏ ꯀꯩ-ꯀꯩ ꯄꯣꯠ ꯊꯥ ꯅꯣ ꯀꯔꯤ ꯀꯔꯤ ꯄꯣꯆꯦꯀꯥꯗꯤ ꯊꯒꯦ ꯁ
ꯑꯗꯒꯤ ꯑꯗꯨꯝ ꯊꯕꯤꯒꯨꯝꯕ ꯍꯤꯡꯒꯣꯟ ꯑꯩꯈꯣꯏꯒꯤ ꯍꯋꯥꯏ ꯆꯦꯡꯋꯥꯏ ꯨꯗꯨꯝꯕꯗꯤ ꯊꯥꯔꯤ
ꯑꯣ ꯍꯧꯖꯤꯛꯀꯥꯟꯗꯤ ꯊꯕꯤ ꯀꯩꯀꯥꯒꯤ ꯃꯇꯝꯅꯤꯅ ꯊꯕꯤꯒꯨꯝꯕ ꯊꯥꯕ ꯈꯣꯠꯄꯗꯤ ꯇꯧꯗ꯭ꯔꯣ ꯍꯧꯖꯤꯛꯀꯥꯟꯁꯦ ꯁꯨꯝ ꯍꯥꯏꯗꯤ ꯏꯟꯖꯥꯡ ꯅꯥꯄꯤꯁꯦ ꯀꯩꯊꯦꯜꯗ ꯉꯥꯏꯔꯦ ꯅꯨꯡꯉꯥꯏꯔꯦ ꯊꯥꯕꯤꯁꯦ ꯍꯧꯖꯤꯛ ꯀꯃꯟ ꯑꯣꯏꯅ ꯂꯣꯏꯅꯃꯛ ꯊꯣꯛꯅꯕꯅꯤꯅ ꯊꯕꯤꯒꯨꯝꯕ ꯊꯥꯕ ꯈꯣꯠꯄꯒꯗꯤ ꯇꯧꯗꯔ꯭ ꯕ ꯑ
ꯑꯗꯨꯗꯤ ꯊꯥꯏ ꯑꯗꯣ ꯍꯧꯖꯤꯛꯁꯤ ꯊꯕꯤꯁꯦ ꯃꯤ ꯑꯇꯩꯒꯤꯗꯤ ꯈꯪꯗꯦ ꯑꯩꯈꯣꯏꯒꯤꯗꯤ ꯈꯝꯕꯗꯣ ꯈꯔ ꯈꯔ ꯈꯝꯖꯤꯜꯂꯦ ꯍꯅ ꯑꯍꯥꯃ ꯄꯂꯛ ꯃꯇꯝ ꯃꯌꯥꯝ ꯃꯌꯥꯝ ꯄꯥꯝꯕꯗꯣ ꯑꯗꯨꯒꯤ ꯆꯥꯡ ꯌꯧꯅꯗꯤ ꯄꯥꯝꯗ꯭ꯔꯦ
ꯑꯣ ꯑꯗꯨꯗꯣ ꯁꯥꯔ ꯀꯔꯤꯒꯤ ꯑꯣꯏꯗꯣꯏꯅꯣ
ꯃꯇꯝꯅꯣꯏ ꯄꯨꯅꯤ
ꯃꯇꯝ ꯑꯣ ꯑꯩꯗꯤ ꯁꯨꯝ ꯎꯝ
ꯄꯣꯠ ꯑꯃꯒꯤ ꯄꯥꯝꯕꯤ ꯑꯃꯒꯤ ꯃꯥꯒꯤ ꯊꯕ ꯁ ꯃꯤꯑꯣꯏꯕꯕꯁꯤ ꯁꯤꯕ ꯅꯥꯏꯗꯅ ꯑꯗꯨꯃꯥꯏꯅ ꯃꯅꯥ ꯃꯁꯤꯡꯁꯨ ꯃꯥꯏ ꯃꯥꯒꯤ ꯊꯥ ꯑꯅꯤ ꯊꯥ ꯑꯍꯨꯝ ꯆꯠꯂꯒ ꯑꯗꯨ ꯈꯨꯗꯝ ꯑꯣꯏꯅ ꯐꯧꯁꯨ ꯐꯧꯁꯨ ꯊꯥꯗꯤ ꯃꯥꯏ ꯊꯥ ꯇꯔꯨꯛꯀꯨꯝꯕ ꯑꯗꯨ ꯀ ꯃꯨꯟꯖꯜꯂꯛꯏꯗꯅ
ꯎꯝ
ꯑꯍꯨꯝ ꯃꯈꯩ ꯃꯩꯔꯤꯈꯥꯏꯗ ꯃꯨꯟꯖꯂꯩꯗꯅ ꯁꯨꯃꯥꯏꯅ ꯇꯧꯗꯅ ꯃꯥꯏꯁꯨ ꯃꯠ ꯇꯨꯝꯅꯔꯛꯄꯣꯏꯅꯤ
ꯑꯣ ꯑꯩꯈꯣꯏꯒꯤꯗꯤ ꯌꯨꯝꯁꯨ ꯄꯤꯛꯄꯅꯤꯅꯦ ꯍꯤꯡꯒꯣꯜꯁꯨ ꯑꯝꯇꯁꯨ ꯂꯩꯇꯦ ꯑꯗꯨꯅ ꯑꯌꯥꯝꯕꯅ ꯂꯣꯏꯅꯃꯛ ꯂꯩꯔ ꯆꯥꯔꯦ ꯂꯩꯔ ꯆꯥꯕꯁꯦ ꯁ꯭ꯋꯥꯏꯗ ꯆꯥꯔꯣꯏꯗꯤ ꯍꯥꯏꯌꯦꯅ ꯍꯥꯏꯅ ꯍꯤꯡꯒꯣꯜꯗꯨ ꯂꯩꯕꯅꯤꯅ ꯍꯤꯡꯒꯣꯜꯗꯤ ꯇꯦ ꯇꯦꯛ ꯑꯗꯨꯃꯥꯏꯅ ꯇꯧꯔꯒ ꯆꯥꯔꯝꯒꯅꯤ
ꯍꯣꯏ ꯂꯩꯕꯒꯤꯕꯨꯗꯤ ꯀꯥꯏ ꯂꯩꯗ꯭ꯔꯦ ꯑꯌꯥꯝꯕꯅ ꯏꯪꯈꯣꯜꯗ ꯊꯥꯔꯤꯕ ꯃꯅꯥ ꯃꯁꯤꯡꯁꯤꯡꯁꯤꯅ ꯎꯄꯥꯥꯡꯉ ꯁꯥꯟꯅꯕ ꯑꯗꯨꯝ ꯇꯧꯋꯤ ꯑꯗꯣ ꯂꯩꯥꯏꯔ ꯆꯕꯁꯨ ꯉꯁꯥꯏꯒꯤ ꯑꯩꯈꯣꯏꯅ ꯑ ꯑꯍꯥꯎ ꯍꯥꯎ ꯆꯥꯕꯗꯣ ꯐꯪꯕꯅꯦ ꯉꯁꯥꯏꯒꯤ ꯑꯩꯈꯣꯏꯅ ꯂꯩꯕ ꯍꯥꯏꯕꯁꯤ ꯁꯨꯝꯗ ꯑꯩꯈꯣꯏ ꯑꯄꯥꯝꯕ ꯂꯩꯗꯅꯤꯗꯅ
ꯎꯝ
ꯑꯗꯨꯅ ꯑꯍꯥꯎ ꯍꯧꯕꯗꯤ ꯐꯪꯕꯅꯦ ꯑꯗꯨ ꯏꯪꯈꯣꯜꯅ ꯍꯧꯕꯁꯤꯅ ꯑꯩꯈꯣꯏꯅ ꯍꯧꯔꯤ ꯍꯧꯔꯤ ꯑꯩꯈꯣꯏꯅ ꯍꯧꯔꯤꯕ ꯈꯨꯗꯝꯅꯦꯕ ꯑꯩꯈꯣꯏꯅ ꯑꯥ ꯆꯗꯨꯏꯁꯦ
ꯎꯝ
ꯑꯗꯣ
ꯅꯨꯡꯗꯥꯡ ꯀꯥꯇꯤ ꯀꯔꯤ ꯌꯦꯟꯁꯥꯡꯒ ꯊꯣꯡꯒꯗꯧ ꯃꯥꯟꯒꯦ ꯁꯥꯔ ꯇꯥꯐꯝꯁꯦ ꯈꯪꯗ꯭ꯔꯔꯤ